ꯑꯣ ꯒꯨꯗꯃꯣꯔꯅꯤꯡ ꯆꯥꯛ ꯆꯥꯈ꯭ꯔꯕꯣ
ꯀꯔꯤꯞ ꯀꯔꯤ ꯍꯥꯏꯕ꯭ꯔꯥ
ꯆꯥꯛ ꯆꯥꯈ꯭ꯔꯕꯣ
ꯆꯥꯔꯦ ꯑꯈꯣꯏꯗꯤ
ꯑꯁ ꯕꯣꯜ ꯕꯨꯏ
ꯌꯦꯡꯉꯦꯗꯥꯏ ꯌꯦꯡꯗ꯭ꯔꯗꯤ
ꯏꯁ ꯊꯖꯗꯦꯗ
ꯁꯤ ꯐ꯭ꯔꯥꯟꯁꯒꯤꯗꯤ ꯌꯦꯡꯗꯦ
ꯑꯥ ꯑꯥꯔꯖꯦꯟꯇꯤꯅꯥꯒꯤꯗꯣ ꯍꯥꯏꯕꯅꯤꯗ
ꯑꯩꯒꯤ ꯇꯤꯝ ꯌꯦꯡꯗꯤ ꯂꯣꯏꯔꯦꯗ ꯑꯔꯖꯦꯟꯇꯤꯅꯥꯒ ꯁꯄꯦꯟꯗꯤ ꯃꯤꯁ ꯇꯧꯔꯣꯏ ꯍꯦ꯫
ꯌꯦꯡꯕꯗꯤ ꯅꯨꯡꯉꯥꯏꯕ꯭ꯔꯣ꯫
ꯅꯨꯡꯉꯥꯏꯇ꯭ꯔꯗꯤ
ꯅꯨꯉꯥꯏꯔꯝꯃꯣꯏꯗ
ꯅꯣꯏꯗꯤ ꯌꯦꯡꯗꯕ꯭ꯔꯣ
ꯑꯩ ꯍꯥꯞꯐꯥꯎꯗꯤ ꯌꯦꯡꯉꯝꯃꯦ ꯌꯦꯡꯅꯤꯡꯗꯔꯕ ꯑꯗꯨꯒꯤ
ꯆꯥꯛ ꯆꯥꯒ꯭ꯔꯦ
ꯆꯔꯦ ꯍꯣꯏ
ꯀꯩ ꯍꯤꯟꯖꯥꯡ ꯆꯥꯒꯦ
ꯌꯥꯔꯦ ꯇꯣꯛꯑꯣ
ꯀꯔꯤ ꯍꯦꯟꯖꯥꯡ ꯆꯥꯒꯦ꯫ ꯇꯥꯕ꯭ꯔꯣ
ꯑꯣ ꯀꯔꯤ ꯍꯥꯏꯕꯔ
ꯀꯔꯤ ꯏꯟꯖꯥꯥꯡ ꯆꯥꯕ꯭ꯔꯣ
ꯌꯥꯝ ꯆꯥꯏꯌꯦ ꯍꯦꯟꯖꯥꯡ ꯉꯁꯤ ꯑꯅꯤ ꯑꯍꯨꯝ ꯆꯥꯏꯌꯦ ꯑꯗꯨꯒꯤ
ꯇꯞꯅ ꯍꯥꯏꯌꯣꯀꯣ ꯐꯖꯅ ꯇꯥꯒꯦ
ꯅꯣꯏ ꯅꯣꯏ ꯀ꯭ꯂꯥꯁ ꯆꯠꯇꯕ꯭ꯔꯥ ꯉꯁꯤ
ꯆꯠꯂꯦꯅ
ꯑꯣꯍꯣ ꯉꯔꯥꯡ ꯅꯨꯡꯗꯥꯡ ꯃꯦꯁꯤꯅ ꯄꯦꯅꯥꯜꯇꯤ ꯁꯣꯏꯕꯗꯣ ꯌꯥꯝ ꯍꯔꯥꯎꯔꯝꯅꯤꯅꯦ ꯅꯣꯏ
ꯑꯁ ꯍꯔꯥꯎꯗꯦꯗ ꯍꯩꯇꯗꯨꯕꯨ
ꯑꯩꯈꯣꯏꯗꯤ ꯐꯥꯒꯤ ꯇꯧꯕꯅꯦ ꯑꯗꯣ
ꯏꯁ ꯍꯥ ꯍꯥ ꯍꯥ
ꯑꯉꯥꯡꯁꯤꯡꯕꯨꯗꯤ ꯍꯥꯟꯅ ꯃꯤꯊꯥꯏꯒꯨꯝꯕ ꯑꯗꯨꯝ ꯍꯥꯟꯅ ꯄꯤꯌꯦꯅ
ꯑꯦ ꯑꯦ ꯑꯦ ꯑꯦ ꯑꯁ ꯑꯗꯨꯒꯤ ꯇꯥꯏꯞꯇ ꯇꯧꯕ꯭ꯔꯣ
ꯃꯦꯠꯁ ꯑꯅꯤ ꯁꯥꯅꯔꯒ ꯍꯦꯇ꯭ꯔꯤꯛ ꯑꯅꯤ ꯐꯪꯈ꯭ꯔꯗꯤ ꯅꯨꯡꯉꯥꯏꯇꯦꯅ
ꯐꯪꯁꯅꯨꯅ ꯀꯩꯁꯨ ꯀꯥꯏꯗꯦꯅ
ꯃꯦꯁꯤ ꯑꯝꯕꯄꯦ ꯍꯂꯥꯟ ꯃꯣꯏꯅꯦ ꯅꯥꯏꯔꯦ ꯃꯣꯏꯅ
ꯕꯥꯄꯦꯅ ꯂꯧꯒ꯭ꯔꯅꯤꯗ ꯇꯧꯊꯣꯔꯦ
ꯍꯣꯏ ꯃꯣꯏꯗꯤ ꯑꯉꯥꯡ ꯑꯣꯏꯔꯤꯌꯦꯅ
ꯎꯝ
ꯑꯦꯝꯕꯥꯞꯄꯦꯕꯕꯨꯗꯤ ꯑꯗꯨꯝ ꯄꯥꯝꯃꯦꯗ ꯑꯩꯁꯨ
ꯀꯔꯤꯒꯤ ꯄꯥꯝꯕ꯭ꯔꯥꯀꯣ ꯀꯔꯤꯒꯤ ꯄꯥꯝꯕ꯭ꯔꯅꯦ
ꯁꯤ ꯃꯦꯁꯤꯅꯗꯤ ꯍꯦꯜꯂꯦ ꯑꯗꯨ ꯑꯣꯏꯔꯁꯨ ꯑꯗꯨꯝ ꯅꯨꯡꯁꯤꯌꯦ ꯍꯥꯏꯕꯅꯤꯗ
ꯅꯨꯡꯁꯤꯒꯅꯨꯗꯥ
ꯁꯤꯝꯄꯜ ꯑꯣꯏꯌꯦꯅ ꯏꯍꯧꯒꯨꯝꯕꯁꯨ ꯌꯥꯝ ꯌꯥꯎꯗꯦ ꯃꯣꯏꯗꯣ ꯑꯗꯨꯒꯨꯝꯕ ꯃꯤꯗꯤ ꯅꯨꯡꯁꯤꯌꯦ
ꯌꯥꯝ ꯅꯨꯡꯁꯤꯕ꯭ꯔꯥꯅꯦ
ꯎꯝ ꯎꯝ ꯎꯝ
ꯌꯨꯝ ꯂꯩꯒꯦꯔꯣ ꯊꯕꯛ ꯆꯠꯀꯦꯔꯣ
ꯊꯕꯛ ꯆꯠꯇꯦ ꯑꯈꯣꯏ
ꯆꯥꯄꯣꯠ ꯆꯥꯔꯨꯔꯁꯤꯅꯦ
ꯅꯪꯒꯤ ꯄꯩꯁꯥꯅ ꯆꯥꯁꯦ
ꯅꯪꯒꯤ ꯂꯩꯔꯤꯗꯨꯗꯤ
ꯑꯩ ꯊꯥꯗ꯭ꯔꯗꯤ ꯐꯥꯒꯗꯕ ꯒꯔꯨꯞꯇ ꯀꯣ
ꯌꯥꯔꯦ ꯇꯧꯅꯨꯀꯣ ꯑꯆꯥꯄꯣꯠ ꯆꯥꯔꯨꯖꯦ
ꯑꯩꯒꯤꯗꯣ ꯎꯔꯒ ꯅꯪꯒꯤ ꯖꯏꯗꯣ ꯀꯥꯂꯣꯡꯕ꯭ꯔꯥ
ꯀꯂꯨꯡꯕ ꯇꯧꯔꯦ
ꯑꯔꯥꯡꯉꯦ ꯍꯥꯎꯖꯤꯛꯀꯣ
ꯐꯥꯒꯤ ꯅꯠꯇꯦ ꯑꯆꯥꯄꯣꯠ ꯆꯥꯔꯨꯔꯁꯦ ꯂꯨꯄꯥ ꯆꯅꯤ ꯄꯥꯏꯔꯛꯑꯣ ꯌꯥꯔꯦꯗ ꯕꯣꯔꯥꯒ ꯁꯤꯡꯖꯨꯒ
ꯑꯈꯣꯏꯗꯤ ꯅꯣꯏꯕꯨ ꯈꯪꯗꯦ
ꯑꯦ ꯑꯦ ꯑꯦ ꯑꯦ ꯑꯦ ꯑꯆꯥꯄꯣꯠ ꯆꯥꯥꯔꯨꯁꯤꯗ
ꯆꯥꯔ ꯂꯣꯏꯔꯦ ꯀꯩꯅꯣ
ꯄꯨꯡ ꯀꯌꯥꯗ ꯆꯠꯁꯦ ꯍꯥꯏꯕ꯭ꯔꯣ
ꯀꯥꯏꯗ
ꯈꯪꯗꯦꯅꯦ ꯗꯦꯝ ꯗꯤ ꯑꯦꯝ ꯃꯃꯥꯡꯒꯤ
ꯏꯁ ꯔꯣꯅꯦꯜꯗꯣ ꯍꯣꯏꯒꯤ ꯐꯦꯟꯁ ꯑꯣꯏꯗꯤ ꯇꯤꯟꯅꯤꯗꯤ ꯑꯣ ꯇꯤꯟꯅꯥ ꯅꯤꯡꯗꯦꯗ ꯑꯈꯣꯏꯗꯤ
ꯏꯁ ꯏꯁ ꯅꯕꯨꯛ ꯐꯠꯇꯕ ꯇꯧꯒꯅꯨꯗ ꯅꯨꯡꯁꯤꯗ꯭ꯔꯁꯨ ꯑꯆꯥꯄꯣꯠ ꯆꯥꯔꯨꯁꯦ ꯍꯥꯏꯕꯅꯤꯗ
ꯅꯨꯡꯁꯤꯗ꯭ꯔꯗꯤ ꯀꯃꯥꯏꯟ ꯆꯥꯃꯤꯟꯅ
ꯏꯁ ꯆꯥꯃꯤꯟꯅꯔꯣꯏꯗ ꯄ꯭ꯂꯦꯠ ꯇꯣꯉꯥꯟꯒꯅꯤꯗ
ꯑꯖꯚ ꯅꯝꯕꯔ ꯇꯥꯏꯞꯁ ꯂꯣꯏꯗꯅꯕ
ꯑꯩ ꯅꯝꯕꯔꯁꯦ ꯑꯁ ꯑꯩ ꯐꯥꯈ꯭ꯔꯦꯗ
ꯎꯝ ꯑꯩꯈꯣꯏꯁꯨ ꯑꯗꯨꯃꯥꯏꯅ ꯇꯧꯕꯅꯦꯗ
ꯅꯝꯕꯔ ꯑꯗꯨꯝ ꯕꯥꯏꯍꯥꯔꯗ ꯇꯧꯈ꯭ꯔꯕꯅꯦ ꯀꯣꯜ ꯇꯧꯃꯟꯕꯅꯤ ꯇꯧꯃꯟꯕꯒꯤ
ꯑꯆꯄꯣꯠ ꯆꯤꯔꯨꯁꯦ ꯀꯩꯀꯩꯅꯤ ꯐꯒꯤ ꯅꯠꯇꯒꯣ
ꯈꯪꯗꯦ ꯑꯩꯗꯤ
ꯅꯪ ꯂꯣꯀꯦꯁꯟ ꯊꯥꯔꯛꯑꯣ ꯂꯧꯕ ꯂꯥꯛꯑꯒꯦ ꯍꯣꯔꯦꯟ ꯄꯨꯡ ꯑꯃ ꯑꯅꯤꯗ
ꯍꯝ
ꯂꯤꯛꯄ ꯇꯧꯒꯅꯨꯀꯣ
ꯀꯦ ꯑꯦꯞ ꯁꯤꯒꯤ ꯆꯥꯕ ꯌꯥꯔꯦ ꯍꯥꯏꯌꯦ
ꯏꯁꯁ ꯄꯩꯁꯥ ꯄꯥꯝꯃꯨꯌꯦ ꯑꯗꯨ ꯁꯔꯨꯛꯄꯨꯗꯤ ꯂꯨꯄꯥ ꯆꯅꯤ ꯆꯍꯨꯝ ꯄꯥꯏꯔꯒ ꯑꯁ ꯕꯣꯔꯥꯒꯨꯝꯕ
ꯈꯣꯏꯗꯤ ꯕꯣꯔꯥꯒ ꯁꯤꯡꯖꯨꯒꯨꯝꯕꯗꯤ ꯆꯥꯗꯦꯗ
ꯏꯁ ꯌꯥꯔꯦꯗ ꯌꯥꯝ ꯏꯁꯇꯦꯟꯗꯥꯔꯠ ꯂꯩꯕ ꯁꯥꯔꯛꯀ ꯅꯨ ꯁꯤꯅ
ꯑꯩꯈꯣꯏꯗꯤ ꯃꯤꯃꯤꯒꯨꯝꯕ ꯆꯥꯗꯦ ꯃꯣꯔꯣꯛꯀꯨꯝꯕ ꯆꯥꯗꯦ ꯉꯥꯔꯤꯒꯨꯝꯕ ꯆꯥꯗꯦ
ꯃꯤꯃꯤ ꯁꯤꯡꯖꯨ ꯅꯠꯇ꯭ꯔꯁꯨ ꯂꯩꯌꯦꯅ
ꯀꯪꯂꯥꯒꯤ ꯁꯤꯡꯖꯨ ꯉꯥꯛꯇ ꯆꯥꯏꯑꯦ ꯑꯩꯈꯣꯏꯗꯤ
ꯏꯁ ꯑꯗꯨ ꯑꯣꯏꯔꯗꯤ ꯅꯣꯏꯗ ꯑꯦꯟꯁꯥꯡ ꯑꯍꯥꯎꯕ ꯊꯣꯡꯉꯝꯃꯣ ꯑꯗꯨꯗꯤ ꯌꯥꯕ꯭ꯔꯣ
ꯌꯥꯗꯦꯗ
ꯏꯁ ꯅꯪ ꯌꯥꯝ ꯂꯤꯛꯑꯦꯗ
ꯎꯝ
ꯅꯨꯄꯤ ꯃꯥꯥꯟꯗꯦꯗ ꯂꯩꯁꯥꯕꯤꯕꯨ ꯑꯗꯨꯃꯥꯏ ꯂꯤꯛꯄ꯭ꯔꯣꯅꯦ
ꯑꯣ ꯑꯩꯈꯣꯏꯗꯤ ꯈꯪꯗꯦ
ꯀꯔꯤꯒꯤ ꯈꯪꯗꯕ꯭ꯔꯣꯅꯦ ꯈꯪꯉꯣꯅꯦ
ꯉꯥꯏꯌꯣ ꯑꯁꯤ ꯂꯣꯏꯔꯒ ꯑꯩꯒꯤ ꯑꯁꯤ ꯂꯣꯏꯔꯒ ꯗꯤꯌꯨꯕꯨꯁꯨ ꯀꯣꯟ ꯇꯧꯋꯣ
ꯑꯁ ꯇꯜꯂꯦꯗ
ꯑꯁ ꯑꯗꯨꯝ ꯌꯥꯒꯅꯤ ꯑꯩ ꯍꯥꯏꯕꯤꯒꯦ
ꯑꯥꯁ ꯌꯥ ꯌꯥꯕꯕꯨꯗꯤ ꯌꯥꯒꯅꯤ ꯇꯜꯂꯤ
ꯅꯨꯡꯉꯥꯏꯔꯤꯕꯣꯅꯥ
ꯌꯥꯔꯣꯏ ꯅꯪꯒꯤ ꯑꯗꯨꯃꯥꯏꯅ ꯇꯧꯔꯗꯤ ꯄꯩꯁꯥꯗꯤ ꯄꯥꯝꯃꯦ ꯑꯗꯨꯒꯥ
ꯇꯞꯅꯥ ꯇꯞꯅꯥ ꯂꯥꯛꯀꯅꯤꯅꯥ
ꯌꯥꯔꯦ ꯏꯕꯨꯡꯉꯣ
ꯏꯃꯥꯟꯅꯕꯒꯤꯗꫭ ꯚꯦꯔꯤꯐꯥꯏ ꯇꯧꯔꯛꯇꯦ ꯍꯥꯏꯅꯦ
ꯀꯅꯥ
ꯑꯩꯅ ꯅꯝꯕꯔꯗꫭ ꯊꯥꯕꯤꯈꯤꯕꯅꯦꯕꯥ
ꯃꯥꯒꯤ ꯃꯦꯅꯨꯗꯥ ꯆꯪꯉꯒ ꯔꯤꯐ꯭ꯔꯦꯁ ꯇꯧ ꯍꯥꯏꯌꯣ
ꯍꯥꯏꯕꯅꯦ
ꯊꯨ ꯊꯨꯅ ꯕꯦꯔꯤꯐꯥꯏ ꯇꯧꯋꯦ ꯑꯩꯒꯤꯗꯤ ꯅꯨꯃꯤꯠ ꯑꯅꯤ ꯑꯍꯨꯝꯒꯨꯝꯕ ꯆꯪ ꯆꯪꯉꯦ ꯅꯍꯥꯟꯗꯣ
ꯎꯝꯝ
ꯏꯃꯥꯟꯅꯕꯤꯒꯤꯁꯨ ꯍꯧꯖꯤꯛꯅ ꯌꯥꯏ ꯅꯣꯏ ꯑꯅꯤꯁꯨ ꯀꯣꯜ ꯇꯧꯒꯦꯔꯥ
ꯀꯅꯥꯅꯣ
ꯏꯃꯥꯟꯅꯕꯤꯒꯥ
ꯈꯪꯗꯦꯗ ꯇꯜꯂꯦ
ꯃꯁꯛ ꯐꯖꯕꯅꯦ
ꯃꯁꯛ ꯐꯖꯔꯁꯨ ꯃꯁꯛ ꯎꯗ°ꯗꯅꯥ
ꯏꯁꯩ ꯁꯨ ꯌꯥꯝ ꯍꯩꯕꯅꯦ
ꯏꯁ ꯏꯁꯩ ꯁꯛꯄꯥ ꯍꯩꯕ꯭ꯔꯣꯅꯦ ꯃꯅꯤꯄꯨꯔꯤ ꯏꯁꯩ ꯁꯛꯄꯥ ꯍꯩꯕ꯭ꯔꯣ
ꯅꯠꯇꯦ ꯁꯤꯗꯗꯤ ꯏꯁꯥ ꯏꯁꯥ ꯀꯣꯢ ꯑꯗꯨ ꯑꯣꯏꯔꯁꯨ ꯄ꯭ꯔꯣꯐꯤꯠ ꯈꯔꯥ ꯂꯩꯌꯦꯅꯥ
ꯀꯔꯤ ꯄ꯭ꯔꯣꯐꯤꯠ?
ꯌꯨꯝ ꯂꯩꯒꯗ꯭ꯔꯣ? ꯀꯥꯏ ꯀꯥꯏ ꯆꯠꯀꯅꯤ ꯉꯁꯤꯗꯤ꯫
ꯌꯨꯝ ꯂꯩꯥꯒꯅꯤ ꯑꯥꯁ ꯄꯩꯁꯥꯗꯣ ꯁꯦꯕꯤꯡ ꯈꯔ ꯇꯧꯔꯒ ꯂꯣꯛꯇꯥꯛ ꯆꯥꯛꯅꯤꯡꯉꯥꯏ ꯄ꯭ꯂꯥꯟ ꯇꯧꯔꯤꯗꯥ
ꯑꯁ ꯂꯣꯛꯇꯥꯛꯂꯣ ꯅꯨꯡꯉꯥꯏꯇꯕꯅꯤꯗꯥ
ꯋꯥꯟ ꯊꯥꯎꯖꯟ ꯒꯨꯝꯕꯗꯤ ꯄꯥꯏꯗ꯭ꯔꯗꯤ ꯌꯥꯗꯦꯅꯥ ꯑꯗꯨꯒꯤ
ꯂꯣꯛꯇꯥꯛ ꯃꯍꯨꯠꯕꯨꯨꯗꯤ ꯑꯁꯤ ꯑꯩꯈꯣꯏꯔꯣꯝꯅ ꯁꯉꯥꯏ ꯔꯤꯖꯣꯔꯠꯇ ꯆꯠꯂꯨ ꯅꯨꯡꯉꯥꯏꯕꯅꯤ ꯎꯝ
ꯈꯪꯗꯦ ꯂꯣꯛꯇꯥꯛꯁꯨ.... ꯆꯠꯇꯕ ꯀꯨꯏꯔꯦ ꯑꯩꯈꯣꯏꯗꯤ ꯇꯨ ꯊꯥꯎꯖꯟ ꯇ꯭ꯋꯦꯟꯇꯤ ꯇꯨꯗ ꯆꯠꯄꯗꯨꯅ ꯑꯃꯨꯛ ꯆꯠ
ꯅꯣꯏ ꯒꯥꯔꯤ ꯄ꯭ꯔꯥꯏꯚꯦꯠꯇꯥ ꯆꯠꯂꯗꯤ ꯂꯣꯛꯇꯥꯛꯁꯨ ꯆꯠꯄꯥ ꯌꯥꯏꯅ ꯌꯥꯝ ꯂꯥꯞꯇ꯭ꯔꯦꯅ
ꯄ꯭ꯔꯥꯏꯚꯦꯠꯀꯤ ꯒꯥꯔꯤ ꯂꯩꯌ° ꯈꯣꯢ
ꯁꯉꯥꯏ ꯔꯤꯖꯣꯠꯇꯨ ꯅꯨꯡꯉꯥꯏꯕꯅꯤ ꯋꯥꯇꯔ ꯑꯥ ꯋꯥꯇꯔ ꯑꯦꯃꯦꯖꯃꯦꯟ ꯄꯥꯔꯛꯁꯨ ꯂꯩꯌꯦꯕꯀꯣ
ꯎꯝ ꯀꯌꯥ ꯀꯌꯥꯒꯨꯝꯕ ꯂꯧꯕꯔꯥꯀꯣ ꯃꯤꯗ
ꯊ꯭ꯔꯤ ꯍꯟꯗ꯭ꯔꯦꯗ ꯍꯥꯏꯕ꯭ꯔꯥ ꯅꯍꯥꯟ ꯑꯩ ꯍꯥꯏ ꯍꯪꯕꯗꯣ ꯑꯗꯣ ꯆꯞ ꯑꯁꯦꯡꯕꯗꯤ ꯈꯪꯗꯦ ꯆꯞ ꯆꯥꯕꯗꯨꯗꯤ
ꯎꯝ
ꯑꯣꯟꯂꯥꯏꯟꯗꯥ ꯂꯩꯕꯅꯦ ꯃꯣꯏꯒꯤꯗꯣ ꯄꯦꯠꯁ ꯀꯨꯝꯕꯥ ꯂꯩꯔꯝꯅꯤ꯫
ꯌꯦꯡꯕ ꯇꯥꯔꯦ ꯑꯗꯨꯗꯤ
ꯐꯖꯕꯅꯦ ꯀꯅꯥ ꯀꯅꯥ ꯂꯩꯒꯦ ꯅꯪꯗꯤ
ꯍꯥꯏꯈ꯭ꯔꯦ ꯉꯔꯥꯡ ꯔꯤꯄꯤꯠ ꯔꯤꯄꯤꯠ ꯍꯥꯏꯅꯤꯡꯗꯦ ꯑꯩꯈꯣꯏꯗꯤ
ꯑꯁ ꯌꯥꯝ ꯄꯣꯡꯕ ꯁꯥꯒꯅꯨꯗ
ꯌꯥꯝ ꯍꯥꯏꯈ꯭ꯔꯦꯅ ꯑꯩ
ꯍꯧꯖꯤꯛ ꯍꯥꯏꯕꯅꯤꯗꯥ
ꯏꯃꯥꯟꯅꯕꯤꯒ ꯑꯩꯒ ꯀꯖꯤꯟ
ꯀꯖꯤꯟꯗꯨ ꯃꯅꯤꯄꯨꯔꯤꯗ ꯍꯥꯏꯌꯣꯅꯦ
ꯑꯩꯒꯤ ꯈꯪꯗꯦ
ꯈꯪꯉꯣ ꯌꯥꯗꯦ
ꯌꯥꯔꯦ ꯌꯥꯔꯦ